ꯕ꯭ꯔꯣ
ꯎꯝ ꯇꯥꯏ
ꯇꯥꯕ꯭ꯔꯣ ꯍꯧꯖꯤꯛꯀꯤ ꯃꯤꯔꯥꯡꯗꯣ ꯑꯗꯨꯅ ꯂꯥꯟꯗꯥ ꯑꯗꯨꯗꯒꯤ ꯃꯥꯁꯦ ꯃꯣꯏꯁꯦ ꯀꯩꯅꯣ ꯇꯧꯔꯦ ꯆꯦꯟꯊꯣꯔꯛꯑꯦ ꯆꯦꯟꯊꯣꯔꯛꯀꯥꯟꯗ ꯐꯅꯌꯥꯝ ꯁꯤꯍꯧꯔꯦ ꯈꯔ ꯍꯤꯡꯉꯦꯕ ꯈꯔ ꯍꯤꯡꯕꯁꯦ ꯃꯣꯏ ꯃꯌꯥꯝꯁꯦ ꯌꯥꯝ ꯅꯨꯄꯤ ꯑꯃꯅ ꯒꯦꯝ ꯁꯥꯟꯅꯕ ꯑꯣꯏꯔꯝꯃꯦꯕ ꯃꯌꯥꯝꯁꯦ ꯃꯣꯏ ꯃꯥꯅ ꯁꯥꯟꯅꯔꯤꯅꯦꯕ ꯉꯁꯥꯏ ꯁꯤꯈ꯭ꯔꯦ ꯁꯤꯈ꯭ꯔꯦ ꯍꯥꯏꯕ ꯃꯩꯗꯣ ꯑꯝꯇ ꯁꯤꯗꯦꯕ ꯃꯣꯏꯗꯤ ꯂꯣꯏꯅ ꯒ꯭ꯌꯥꯟ ꯂꯥꯛꯈ꯭ꯔꯕꯒꯤ ꯐꯥꯖꯤꯜꯂꯤꯕ ꯉꯥꯛꯇ ꯑꯣꯏꯔꯝꯃꯦꯕ ꯃꯣꯏꯁꯦ ꯁꯤꯗꯦꯕ ꯈꯕ꯭ꯔꯥ ꯑꯗꯨꯗꯤ ꯃꯣꯏꯁꯦ ꯁꯤꯗꯦ ꯑꯗꯨꯗꯒꯤ ꯃꯇꯨꯡꯗ ꯎꯝ ꯀꯩꯅꯣ ꯇꯧꯔꯦ ꯃꯣꯏꯁꯦ ꯆꯦꯟꯊꯣꯔꯦ ꯄꯥꯠꯇꯨꯗ ꯄꯥꯠ ꯋꯥꯟꯗ ꯁꯤꯟꯈ꯭ꯔꯦ ꯄꯥꯔꯠꯇꯨꯗꯅꯦ ꯄꯥꯠ ꯇꯨꯗꯥꯅ ꯑꯃꯨꯛ ꯖꯣꯝꯕꯤꯒꯤ ꯑꯣꯏꯅ ꯇꯧꯔꯦꯕ ꯃꯣꯏꯗ ꯍꯥꯏꯔꯦ ꯅꯣꯏꯅꯈꯣꯏꯅ ꯅꯣꯏꯁꯦ ꯀꯜꯂꯒ ꯁꯤꯗ ꯄꯨꯔꯛꯏꯁꯤꯦ ꯀꯩ ꯃꯔꯝꯒꯤꯅꯣ ꯍꯪꯕ꯭ꯔꯥ ꯎꯝ ꯑꯁꯣꯝ ꯅꯥꯀꯟꯗ ꯄ꯭ꯔꯤꯊꯤꯕꯤ ꯂꯣꯏ ꯂꯣꯏꯔꯦ ꯄ꯭ꯔꯤꯊꯚꯤ ꯃꯩ ꯆꯥꯛꯑ ꯅꯣꯏ ꯈꯛꯇꯅ ꯍꯤꯡꯉꯤꯁꯦ ꯑꯩꯈꯣꯏꯅ ꯀꯟꯕꯤꯔꯤꯅꯦ ꯁꯦꯐꯇꯤ ꯄ꯭ꯂꯦꯁ ꯑꯣꯏꯉꯒꯤ ꯊꯝꯅꯤꯡꯉꯥꯏ ꯈꯣꯠꯅꯤꯡꯉꯥꯏ ꯇꯧꯕꯅꯦ ꯑꯩꯈꯣꯏꯗꯤ ꯑꯗꯨꯗꯣ ꯍꯥꯏꯔꯦꯕꯀꯣ
ꯁꯤꯗꯤ ꯃꯣꯏꯅ ꯑꯗꯨꯃꯥꯏꯅ ꯑ ꯊꯥꯡꯗꯣꯛ ꯊꯥꯡꯖꯤꯟ ꯇꯧꯔꯒ ꯃꯤꯁꯦ ꯃꯐꯝ ꯃꯐꯝꯗ ꯁꯤꯟꯗꯣꯛꯑꯦꯕ ꯉꯁꯥꯏꯒꯤ ꯃꯦꯁꯇ ꯁꯥꯟꯅꯔꯤꯕꯗꯣ ꯑꯗꯨꯃꯥꯏꯅ ꯃꯐꯝ ꯃꯐꯝ ꯃꯌꯥꯗ ꯃꯦꯁ ꯃꯌꯥꯝꯅ ꯁꯥꯟꯅ ꯔꯝꯕ ꯑꯗꯨꯗꯩ ꯍꯤꯡꯉꯛꯄ ꯈꯣꯝꯃꯛꯛꯄ ꯃꯌꯥꯝꯗꯣ ꯅꯪ ꯄꯥꯠꯇꯨꯗꯣꯝꯕꯤ ꯃ ꯐꯥꯖꯤ ꯂꯩꯅꯤ ꯑꯕ ꯄ ꯇꯨꯁꯤ ꯌꯦꯡꯗ꯭ꯔꯤꯕꯔꯤꯕꯣ
ꯐ
ꯄꯥꯔꯠ ꯋꯥꯟꯁꯨꯦ ꯌꯦꯡꯗꯕ ꯅꯨꯡꯉꯥꯏꯕꯅꯦ ꯑꯗꯨ ꯁꯃꯗꯣ ꯌꯦꯡꯉꯣ ꯃꯦꯁ ꯔꯅꯔ ꯍꯥꯏꯕꯅꯦ ꯃꯦꯁ ꯔꯅꯔꯁꯨ ꯅꯨꯡꯉꯥꯏꯗꯣ ꯏꯁꯀ꯭ꯋꯤꯠ ꯒꯦꯝꯁꯨ ꯅꯨꯡꯉꯥꯏꯗꯣ ꯑꯗꯨꯗꯒꯤ ꯑ ꯀꯕ ꯁꯨꯕꯥ ꯃꯌꯥꯝ ꯂꯩꯕꯅꯦ ꯅꯨꯡꯉꯥꯏ ꯅꯨꯡꯉꯥꯏꯕ ꯑꯣ ꯂꯣꯐꯥ ꯁꯥꯗꯦꯆꯅꯨ ꯑꯌꯦꯌꯦ ꯑꯗꯨꯗꯒꯤ ꯑꯇꯣꯞꯄ ꯀꯔꯤꯅꯤꯣ
ꯑ ꯀꯔꯤꯅꯣ ꯅ ꯏꯈꯕꯅꯤ ꯌꯦꯡꯇ ꯁꯤꯃꯥ ꯑꯃ ꯅꯨꯡꯉꯥꯏꯕ ꯑꯃ ꯌꯥꯎꯕꯅꯤ ꯀꯥꯎꯈ꯭ꯔꯦ ꯅꯪ ꯅꯪ ꯈꯣꯠꯅ ꯌꯦꯡꯛꯄꯗꯣ ꯈ꯭ꯋꯥꯏ ꯅꯨꯡꯉꯥꯏꯕ ꯁꯨꯃꯥꯡ ꯑꯃ ꯍꯥꯏꯔꯨꯔꯅꯦ
ꯑ ꯀꯩꯁꯥ ꯄꯩꯁꯥ ꯑꯥ
ꯀꯩꯁꯤꯃ ꯈ꯭ꯋꯥꯏ ꯅꯨꯡꯉꯥꯏꯒꯦ ꯍꯥꯏꯔꯒ
ꯄꯨꯟꯕꯗ
ꯐꯪꯗꯤꯌꯥ
ꯦ ꯀ
ꯇꯥꯕ꯭ꯔꯣ
ꯁꯤꯃꯥꯗꯤ ꯃꯈꯜ ꯃꯈꯜ ꯃꯌꯥꯝ ꯌꯦꯡꯉꯦ ꯃꯅꯤꯄꯨꯔꯤ ꯁꯤꯃꯥꯁꯨ ꯃꯅꯤꯄꯨꯔꯁꯤꯃꯗ ꯈ꯭ꯋꯥꯏ ꯅꯨꯡꯉꯥꯏꯕꯗꯤ ꯑꯩꯒꯤ ꯑꯩꯗꯗꯤ ꯊꯕꯥꯇꯣꯟꯁꯨ ꯅꯨꯡꯉꯥꯏ ꯑꯗꯨꯗꯒꯤ ꯑ ꯀꯩꯈ꯭ꯔꯦ ꯈꯨ ꯇꯣꯝꯕꯗꯨ ꯅꯨꯡꯉꯥꯏ
ꯇꯗꯤ
ꯅꯝꯐꯨ ꯇꯣꯟꯣꯟꯕꯗꯤ ꯌꯦꯡꯉꯕ ꯍ ꯀ ꯋꯥ ꯅꯝꯕꯨ ꯇꯣꯝꯕꯗꯣ ꯃꯥꯅ ꯑꯃꯨꯛ ꯒꯣꯀꯨꯜꯗꯣ ꯀꯨꯝꯕꯅꯦ ꯒꯣꯀꯨꯜꯅ ꯍꯦꯔꯣ ꯑꯣꯏꯕ ꯑꯗꯨ ꯃꯥꯁꯦ ꯎꯝ ꯈꯨꯡꯒꯪꯒꯤ ꯏꯆꯝ ꯆꯝꯕ ꯅꯨꯄꯥꯅꯦꯕ
ꯀꯒ ꯃ ꯅꯨꯄꯥꯅꯦ ꯑꯗꯨꯗꯒꯤ ꯃꯥꯁꯦ ꯌꯨ ꯌꯨ ꯌꯖꯨ ꯊꯛꯑꯒ ꯉꯥꯎꯁꯤꯟꯅꯔꯛꯇꯣꯏꯅꯦꯕ ꯅꯨꯄꯤ ꯑꯍꯥꯟꯕꯗꯣ ꯀꯥꯏꯅꯕꯒꯤ ꯅꯨꯡꯁꯤꯅꯕꯗꯣ ꯑꯇꯣꯞꯄꯗ ꯂꯨꯍꯣꯡꯈꯤꯕ ꯑꯗꯨꯒ ꯁꯨꯁꯃꯤꯇꯥ ꯊꯦꯡꯅꯔꯒ ꯁꯨꯁꯃꯤꯇꯥꯅ ꯒ꯭ꯌꯥꯟ ꯇꯥꯍꯜꯂꯝꯃꯀꯥꯟꯗ ꯁꯨꯁꯃꯤꯇꯥꯒ ꯊꯣꯡꯅꯕꯅꯦ ꯑꯗꯨꯗꯤ ꯊꯧꯅꯥ ꯍꯥꯞꯄꯅꯦ ꯑꯗꯨ ꯁꯤꯃꯥꯗꯣ ꯌꯦꯡꯕꯗ ꯑꯗꯨꯣꯁ ꯁꯨꯃꯗ ꯊꯧꯅ ꯍꯥꯞꯄꯅꯦ ꯌꯦꯡꯉꯣ ꯅꯪ ꯅꯨꯡꯉꯥꯏꯕꯅꯦ ꯁꯤꯃꯥꯁꯦ ꯃꯈꯜ ꯃꯈꯜ ꯂꯩꯌꯦꯕꯀꯣ
ꯁꯤꯃꯥ ꯃꯕꯨꯨ ꯇꯣꯃꯒꯤ ꯁꯤꯃꯥꯗꯣ ꯑꯗꯨꯗꯥ ꯎꯝ ꯨꯀꯜꯗꯣ
ꯣꯀꯨꯜꯗ ꯒꯣꯒꯨꯜꯗꯣ ꯀ꯭ꯂꯥꯁ ꯇꯨꯋꯜꯐ ꯄꯥꯁ ꯇꯧꯔꯒ ꯑꯦꯛꯖꯥꯝ ꯔꯤꯖ ꯍꯥꯏꯗꯣꯛꯄ ꯅꯨꯃꯤꯠꯇ ꯖꯝ ꯔꯤꯖꯜ ꯍꯥꯏꯗꯣꯛꯄ ꯅꯨꯃꯤꯠꯇꯅꯦ ꯃꯥꯏ ꯅꯨꯄꯤꯁꯦ ꯑꯞꯁꯔꯥꯁꯦ ꯁꯤꯅ ꯀꯩꯅꯣ ꯇꯧꯕꯅꯦꯕ ꯑꯞꯁꯔꯥꯁꯤꯅ ꯆꯦ ꯂꯥꯛꯑꯒ ꯑꯇꯔꯒ ꯄꯥꯁ ꯇꯧꯔꯦꯅ ꯄꯥꯎꯇꯝ ꯂꯥꯛꯄ
ꯑꯣ
ꯑꯗꯨꯏꯁꯨ ꯌꯦꯡꯗꯔꯤꯕ
ꯌꯦꯡꯒꯤ
ꯠꯇ ꯌꯦꯡꯗ ꯃꯥꯜꯂꯤꯗ ꯁꯤꯃꯥꯡꯒ
ꯍ
ꯃꯇꯝ ꯂꯩꯇꯦꯗꯨꯔ
ꯃꯊꯅ ꯂ ꯂꯩꯇ ꯑꯗꯨ ꯋꯥꯏꯦ
ꯑꯩꯒꯤ ꯁꯤꯃꯥꯗꯤ ꯃꯌꯥꯝ ꯌꯦꯡꯉꯦ ꯌꯨꯝꯗ ꯁꯤꯃꯥꯒꯤ ꯀꯦꯁꯦꯠꯀꯤ ꯊꯝꯐꯝꯗꯣ ꯗꯔꯖꯟ ꯗꯔꯖꯟ ꯊꯝꯃꯦ ꯑꯦꯛꯖꯥꯝ ꯍꯦ ꯅꯨꯡꯉꯥꯏꯔꯕ ꯃꯊꯪꯗꯈꯣꯏ ꯃꯥꯗ ꯍꯥꯏꯗꯣꯏꯅꯦ ꯎꯝ ꯁꯤꯃꯥꯗꯨ ꯂꯩꯕꯤꯌꯣ ꯁꯤꯃꯥꯗꯨ ꯂꯩꯕꯤꯌꯣ ꯍꯥꯏꯔ ꯀ ꯑ ꯑꯩ ꯃꯤꯡ ꯊꯥꯔꯅꯤ ꯏꯃꯥꯟꯅꯕꯤꯁꯤꯡꯅ ꯋꯥꯏꯕꯗ ꯃꯥꯡꯗꯅꯕ ꯍꯥꯏ ꯀꯣꯔꯤꯌꯥꯒꯤ ꯀꯩꯆꯦꯠꯀꯤꯗꯤ ꯁꯤꯃꯥ ꯀꯩꯆꯦꯠꯇꯤ ꯑꯗꯨꯝ ꯃꯥꯡꯉꯦ ꯑꯗꯨꯝ ꯃꯥꯡꯉꯦ ꯃꯤꯅ ꯋꯥꯏꯈꯤꯕꯗ ꯑꯗꯨꯝ ꯄꯤꯔꯛꯇ꯭ꯔꯦ ꯑꯗꯨꯝ ꯋꯥꯏꯔ ꯄꯤꯊꯣꯛꯈ꯭ꯔꯦ ꯑꯗꯨꯝ ꯄꯤꯊꯣꯛꯈ꯭ꯔꯦ ꯀꯔ ꯋꯥꯕꯅꯃꯤ ꯆꯤꯟꯗ ꯆꯞ ꯆꯥꯔꯕꯣ
ꯑꯗꯔꯤ
ꯑꯩꯗꯤ ꯍꯧꯖꯤꯛ ꯀꯔꯝ ꯆꯔꯥꯎ ꯍꯜꯂꯤꯅꯦ
ꯎꯝ
ꯍꯧꯖꯤꯛ ꯀꯟꯅ ꯆꯔꯥꯎ ꯋꯥꯂꯤꯅꯦ ꯅꯪꯒ ꯋꯥꯔꯤꯔꯤ ꯁꯅ ꯁꯅ ꯆꯥꯛꯇꯥꯥꯔꯤꯅꯦ
ꯆꯥ ꯆꯥꯖꯦ ꯉꯁꯤ ꯄꯥꯔ ꯆꯥꯏꯖꯦ
ꯅꯪ ꯀ ꯏꯟꯁꯥꯡ ꯈꯋꯥꯏ ꯆꯠꯅꯤꯡꯒꯦ
ꯑꯩꯒꯤ ꯆꯥꯅꯤꯡꯕ ꯐꯦꯕꯠꯇ ꯏꯁꯂꯥꯝ
ꯑꯥ
ꯔ ꯇꯔꯀ
ꯎꯝ ꯇꯗꯦ
ꯄꯝꯄ
ꯎꯝ ꯑꯗꯨꯗꯤ ꯄꯅꯤꯔꯗꯣ ꯑꯃꯨꯛ ꯑꯃꯨꯛ ꯐ ꯆꯥꯗ꯭ꯔꯤ ꯄꯅꯤꯔꯗꯣ
ꯃꯊꯔ ꯄꯅꯤꯔ
ꯎꯝ
ꯃꯆꯥꯥꯔ ꯀꯄꯅꯤꯔꯒꯅꯦꯦ ꯈꯣꯏ ꯌꯥꯕ ꯂꯩꯪ ꯃꯣꯏꯅ ꯆꯪꯗꯪ ꯑꯥ ꯋꯥ
ꯎꯝ
ꯑ ꯑꯗꯨ
ꯑꯩꯗꯤ ꯍꯩꯅꯗꯦ ꯁꯪꯒꯣꯝ ꯗꯥꯏꯔꯦꯛ ꯊꯛꯈꯤꯕꯗꯤ ꯀꯥꯏꯗꯦ ꯑꯗꯨꯒ ꯑꯗꯨꯃꯥꯏꯅ ꯇꯧꯕꯗꯤ ꯄꯥꯝꯗꯦ
ꯑꯩ ꯁꯪꯀꯣ
ꯁꯪꯒꯣꯝꯗꯤ ꯀꯌꯥꯝ ꯊꯛꯉꯝꯃꯤ
ꯇꯤ ꯐꯖꯅ ꯑ ꯐꯔ ꯋꯥꯔꯗꯅ ꯋꯥꯔꯒꯄ ꯔ
ꯎꯝ
ꯑꯥ
ꯅꯪꯗꯤ ꯁꯪꯒꯣꯁꯨ ꯃꯌꯥꯝ ꯊꯛꯄ ꯉꯝꯗꯦ ꯁꯪꯒꯣꯝꯗꯣ ꯉꯥꯛꯇꯪ ꯊꯝꯕ ꯃꯄ ꯀꯥꯈꯠꯄꯗꯣ ꯑꯗꯨꯗ ꯀꯣꯠꯂ ꯀꯣꯠꯂ ꯆꯥꯕ ꯄꯥꯝꯃꯦ ꯌꯥꯝꯅ ꯍꯥꯎꯋꯦ
ꯎꯝ ꯑꯗꯨꯅꯤ ꯑꯩꯗꯤꯗꯨ ꯃꯥꯁ ꯍꯣꯏ ꯃꯤ ꯃꯤꯅꯦꯁꯨꯒꯀꯣ
ꯎꯝ
ꯑꯩꯈꯣꯏꯒꯤ ꯑꯩꯈꯣꯏꯒꯤ ꯕꯣꯗꯤꯒ ꯅꯨꯄꯤꯒ ꯕꯣꯗꯤꯒ ꯃꯥꯟꯅꯗꯦ
ꯑ
ꯑꯩꯈꯣꯏꯅ ꯑꯣꯔꯒꯦꯟ ꯃꯌꯥꯝꯗꯣ ꯆꯥꯎꯕ
ꯎꯝ
ꯑꯥ
ꯅꯨꯄꯥꯅꯗꯤ ꯑꯣꯔꯒꯅꯤ ꯑꯩꯈꯣꯏ ꯏꯁꯥꯗꯒꯤ ꯅꯨꯄꯥꯅ ꯆꯥꯎꯋꯤꯗꯅ ꯅꯨꯄꯤꯒꯤ ꯕꯥꯗꯤ ꯏꯁꯇ꯭ꯔꯛꯆꯔꯒ ꯅꯨꯄꯥꯒꯤ ꯕꯥꯗꯤ ꯏꯁꯇ꯭ꯔꯛꯆꯔꯒꯗꯤ ꯃꯥꯟꯅꯗꯦ
ꯃꯥꯅꯗꯦ
ꯑꯦꯕ꯭ꯔꯤꯊꯤꯡ ꯐꯗꯤꯅ ꯆꯥꯎꯎꯋꯤ
ꯎ ꯃ ꯃꯁꯗꯤ ꯉꯁꯤꯒꯤ ꯉꯁꯤꯒꯤ ꯋꯦꯗꯔꯁꯦ ꯀꯩꯅꯣ ꯇꯧꯋꯦ ꯔꯦꯅꯤ ꯋꯦꯗꯔ ꯇꯨꯝꯕ ꯅꯨꯡꯉꯥꯏꯅꯤ
ꯎꯝ ꯑꯩꯈꯣꯏꯁꯨ ꯑꯩꯈꯣꯏ ꯁ꯭ꯋꯥꯏꯁꯨ ꯅꯣꯡꯃꯪꯉꯦ ꯑꯗꯨꯝ
ꯎꯝ ꯑꯈꯣꯏ ꯁꯋꯥꯏꯗꯗꯤ ꯀꯟꯅꯥ ꯆꯨꯔꯤ ꯉꯛꯇꯪ ꯃꯥꯃꯥꯡꯗ
ꯍꯥꯟꯅꯗꯤ ꯆꯨꯔꯝꯃꯦ ꯉꯔꯥꯡ ꯑꯦ ꯉꯁꯤꯒꯤ ꯉꯁꯥꯏ ꯆꯨꯔꯝꯃꯦ ꯉꯁ ꯆꯨꯔꯝꯃꯦ ꯈꯤꯇꯪ ꯈꯤꯛꯑꯦ ꯑꯗꯨ ꯍꯧꯖꯤꯛ ꯍꯥꯡꯈ꯭ꯔꯦ
ꯉꯥꯍꯥꯛ ꯃꯥꯃꯥꯡꯗ ꯐꯖꯅ ꯆꯨꯔꯝꯃꯦ
ꯎꯝ ꯉꯔꯥꯡꯗꯤ ꯆꯨꯕ꯭ꯔꯣ
ꯏꯅ ꯆꯨꯔꯗꯦ ꯉꯅꯅꯨꯡ ꯁꯥ ꯐꯖ ꯆꯥꯏ ꯅꯁꯤ ꯑꯩꯡꯣꯟ ꯇꯁꯨꯁ ꯐꯖ ꯁꯅ ꯁꯟ ꯔꯥꯏꯖꯤꯡ ꯑꯣꯏꯕꯗꯨꯣ ꯏꯁꯥ ꯐꯖ ꯁꯅ ꯇꯧꯔꯛꯏ ꯑꯗꯨꯗꯨ ꯄꯗꯤ ꯉꯥꯇꯪꯂ ꯌꯥꯒ ꯅꯣꯡꯃꯝꯅ ꯂꯥꯛꯑꯦ ꯅꯨꯡꯁꯤꯠ ꯁꯤꯠꯂꯦ ꯑꯗꯨꯒꯗꯤ ꯍꯥꯏꯗꯤꯦ ꯁꯤꯡꯊꯔꯦ
ꯑꯥ
ꯑ ꯀꯩꯍꯥꯢꯅꯣ
ꯎꯝ
ꯎꯝ
ꯍꯥ ꯀꯩ ꯍꯥꯏꯅꯣ
ꯀꯔꯤ ꯀꯩ ꯇꯧꯔꯤꯅꯣ ꯅꯪ
ꯑꯩꯁꯦ
ꯑ
ꯆꯔꯥ ꯋꯥꯜꯂꯝꯕꯅꯦ ꯆꯔꯥ ꯋꯥꯜꯂꯒ ꯅꯪꯒ ꯋꯥꯔꯤ ꯁꯨꯝ ꯁꯥꯔꯝꯕꯔꯥ ꯂꯣꯔꯒ ꯊꯕꯛ ꯑꯃ ꯆꯠꯀꯦ ꯇꯧꯕꯅꯦ ꯂꯧꯏꯁꯤꯜꯂꯒ ꯈꯣꯠꯂꯒ
ꯀꯦ ꯀꯦ ꯀꯩꯇꯧꯑꯦꯕ
ꯆ ꯆꯥꯔꯥ ꯋꯥꯜꯂꯒ ꯂꯣꯏꯔꯒ ꯊꯕꯛ ꯑꯃ ꯆꯠꯀꯦ ꯇꯧꯕꯅꯦ
ꯎꯝ
ꯊꯕꯛ ꯇꯨ ꯆꯠꯂꯝꯗꯥꯢꯗ ꯉꯥꯛꯇꯪ ꯅꯪꯒ ꯋꯥꯔꯤ ꯁꯥꯟꯅꯔꯝꯕꯅꯦꯕ ꯁꯨꯝ
ꯎꯝ ꯑꯗꯨꯕꯨꯗꯤꯅꯪ ꯍꯧꯖꯤꯛ ꯀꯩ ꯇꯧꯔꯤꯒꯦꯕ ꯄ꯭ꯔꯖꯦꯟ ꯃꯨꯃꯦꯟ ꯀꯩ ꯇꯧꯔꯤꯒꯦ
ꯍꯧꯖꯤꯛ ꯍꯧꯖꯤꯛ ꯑꯩꯁꯦ ꯐꯝꯃꯤ ꯑꯗꯨꯒ ꯆꯥꯔꯤ ꯐꯝꯃꯒ ꯆꯥꯔꯤ
ꯐꯝꯖ ꯆꯥꯔꯤ
ꯍꯩꯃꯥ ꯅꯪꯁꯨ ꯍꯦꯟꯃꯥꯟꯗꯔꯣ ꯑꯗꯨꯗꯤ
ꯅꯪ ꯍꯥꯏꯕꯗꯨꯒꯤ ꯃꯇꯨꯡ ꯏꯟꯅ ꯐꯝꯃꯒ ꯆꯥꯕ ꯍꯥꯏꯗꯤ ꯐꯝ ꯆꯥ ꯆꯥꯔꯦ ꯍꯥꯏ
ꯅ ꯑꯣꯚꯔ ꯊꯤꯡꯀꯤꯛꯗ ꯆꯠꯂꯗꯤ ꯌꯥꯗꯔꯦ
ꯍꯤ
ꯑꯕ ꯑ ꯃꯥꯒꯤ ꯑꯕ ꯑ ꯑꯣꯚꯔ ꯊꯤꯡꯀꯤꯡꯒꯤ ꯁꯦꯟꯁꯇꯨꯗꯤ ꯁꯨꯝ ꯅꯦꯒꯦꯇꯤꯞꯇ ꯂꯥꯛꯀꯅꯦꯕ ꯑꯩꯅ ꯑꯩꯅ ꯍꯥꯏꯔꯤꯁꯦ ꯑꯗꯨꯀꯤ ꯄ꯭ꯔꯖꯦꯟ ꯃꯣꯃꯦꯟꯒꯤ ꯑꯗꯨꯒ ꯁꯤꯆꯨꯋꯦꯁꯟ ꯃꯇꯨꯡ ꯏꯟꯅ ꯍꯥꯏꯕꯅꯤ
ꯎꯝ
ꯎꯝ ꯀꯤꯌꯥꯟꯗꯤ ꯑ ꯃꯥꯜꯂꯦ ꯎꯝ
ꯒ꯭ꯌꯥꯟ ꯇꯥꯏꯌꯦ ꯑꯣꯚꯔ ꯊꯤꯡꯀꯤꯡ ꯆꯠꯄꯗꯣ ꯑꯩ ꯃꯁꯥꯒꯤꯅꯦ ꯇꯥꯏꯅ ꯇꯧꯒꯟꯗ ꯃꯤ ꯃꯤ ꯃꯥꯈꯥ ꯄꯣꯜꯂꯤꯗ ꯍꯥꯏꯐꯦꯠ ꯂꯥꯎꯒꯟꯕ ꯊꯨꯅ ꯁꯥꯎꯒꯟꯕ ꯏꯪ ꯇꯞꯄ ꯃꯤ ꯃꯈꯜ ꯝꯈꯜ ꯂꯩꯗꯅꯗ ꯑꯗꯨꯏꯅꯦ
ꯑꯥ
ꯀꯩ ꯌꯦꯟꯁꯥꯡ ꯅꯨꯡꯊꯤꯟꯒꯤ ꯆꯥꯛ ꯆꯥꯔꯦ ꯍꯥꯏꯔ ꯆꯥꯗꯔ꯭ꯤ ꯍꯥꯏꯔꯣ ꯆꯔꯦ ꯍꯥꯏꯔꯣ ꯆꯗꯔꯤ ꯍꯥꯏꯔꯣ꯫
ꯆꯥꯗꯔ꯭ꯤ ꯆꯥꯗꯔ꯭ꯤ ꯆꯗꯔꯤꯕꯥ
ꯆꯥꯛ ꯆꯗꯔꯤ ꯕꯣ ꯍꯧꯖꯤꯛ
ꯑ ꯑꯦ ꯇ ꯂꯕꯣ
ꯑꯣ ꯑꯗꯨꯗꯤꯅꯦ ꯇꯟꯗꯣ ꯐꯖꯅ ꯌꯣꯝꯃꯣ ꯑꯗꯨꯒ ꯆꯥꯛꯇꯣ ꯇꯟꯅꯦ ꯆꯥꯛꯅꯦ ꯇꯧꯔꯒ ꯄꯨꯂꯞ ꯆꯥꯃꯤꯟꯅꯔꯣ ꯇꯟꯗꯨꯁꯨ ꯑꯥꯂꯨ ꯀꯔꯤ ꯀꯔꯥꯒ ꯌꯣꯝꯃꯣ ꯆꯥꯔꯣ
ꯍꯣꯏ ꯑꯗꯨꯃꯥꯏ ꯆꯥꯇꯔꯦ
ꯍꯥꯎꯕꯅꯦ ꯑꯩ ꯇꯟꯒꯨꯝꯕꯗ ꯌꯥꯝ ꯆꯥꯅꯤꯡꯉꯦ ꯑꯗꯨꯕꯨ ꯑꯩ ꯅꯥꯕꯅꯤꯅ ꯆꯥꯕ ꯌꯥꯗꯦ ꯑꯗꯨꯒꯤ ꯆꯥꯗꯦ ꯊꯥꯎꯒꯨꯝꯕꯗꯣ ꯊꯥꯎꯁꯦ ꯍꯥꯟꯅꯗꯤ ꯆꯥꯛꯒ ꯇꯣꯜꯂ ꯇꯣꯜꯂ ꯆꯥꯔꯝꯃꯤꯅꯦ ꯍꯧꯖꯤꯛꯇꯤ ꯁꯥꯔꯕꯅꯤꯅꯥ ꯆꯥꯛꯀꯥ ꯇꯣꯠꯂꯥ ꯆꯕꯒꯥꯏꯅ ꯍꯦꯟꯆꯥꯡꯗꯐꯧꯗ ꯊꯥꯎ ꯉꯧꯕ ꯆꯥꯅꯨꯌꯦ
ꯊꯥꯎ ꯊꯥꯎ ꯍꯤꯡꯂꯣ
ꯊꯥꯎ ꯆꯥꯕ ꯌꯥꯗꯦ ꯍꯥꯟꯅꯗꯤ ꯊꯥꯎ ꯑꯍꯤꯡꯕꯗꯣ ꯕꯣꯇꯜꯗꯒꯤ ꯆꯥꯛ ꯍꯩꯖꯤꯜꯂꯦꯗꯅ ꯑꯗꯨ ꯒꯥ ꯊꯨꯝ ꯆꯥꯏꯁꯤꯜꯂꯦꯗꯅ ꯍꯣꯏ ꯊꯨꯝ ꯆꯥꯏꯁꯤꯜꯂꯦ ꯑꯗꯨꯒꯥ ꯇꯤꯜꯍꯧ ꯁꯣꯏꯖꯤꯜꯂꯦꯗꯅ ꯑꯗꯨꯒ ꯃꯪꯒꯟ ꯇꯪꯈꯥꯏ ꯇꯪꯈꯥꯏꯗꯣ ꯑꯗꯨ ꯆꯥꯏꯁꯤꯜꯂꯒ ꯀꯣꯠꯂ ꯆꯥꯏ ꯍꯥꯎꯋꯦꯕ ꯑꯩ ꯆꯔꯥ ꯋꯥꯅꯤꯡꯉꯗꯤ ꯑꯗꯥꯏꯅ ꯆꯥꯒꯜꯂꯦ ꯑꯗꯨꯅ ꯑꯩꯈꯣꯏ ꯃꯅꯥ ꯌꯥꯝ ꯉꯥꯡꯉꯦ ꯊꯥꯎ ꯆꯥꯕꯗꯣ ꯐꯠꯇꯦ ꯍꯥꯏꯔꯒ ꯅꯪ ꯑꯗꯨꯝ ꯆꯥꯏ ꯈꯣꯠꯂꯦꯅ ꯉꯥꯡꯉꯦꯕ